ꯑ ꯇꯥꯕꯔꯣ
ꯎꯝ ꯇꯥꯏ ꯇꯥꯏ
ꯀꯩꯗꯧꯔꯝꯃꯤꯅꯣ
ꯑꯩꯗꯣ ꯁꯨꯝ ꯐꯝꯃꯝꯕꯅꯤꯗ ꯀꯩꯝꯇ ꯇꯧꯔꯝꯗꯦ ꯑꯩꯁꯦ ꯍꯌꯦꯡꯁꯦ ꯄꯩꯈꯥ ꯂꯩꯕꯅꯤꯅ ꯄꯥꯁꯤꯔꯥꯅꯁꯨ ꯈꯟꯕ ꯄꯩꯈꯥꯁꯦ ꯌꯥꯝ ꯄꯥꯅꯤꯡꯗ꯭ꯔꯦ ꯍꯧꯖꯤꯛꯁꯦ ꯀꯣ ꯑꯩꯈꯣꯏꯒꯤꯅꯦ ꯀꯩꯅꯣꯝꯃ ꯂꯩꯕ ꯍꯧꯖꯤꯛꯁꯦ ꯌꯥꯝꯅ ꯐꯪꯁꯟ ꯑꯃ ꯇꯧ꯫ ꯑꯁꯤꯅ ꯍꯥꯏꯅꯃꯤꯕ ꯑꯩꯈꯣꯏꯒꯤ ꯑꯍꯟ ꯑꯗꯨꯒꯤ ꯁꯦꯅꯤꯌꯔ ꯀꯥꯡꯕꯨꯈꯩ ꯃꯣꯏꯗꯣ ꯇꯣꯛꯈꯤꯗꯣꯔꯦꯕ ꯍꯥꯏꯗꯤ ꯂꯥꯏꯔꯤꯛ ꯇꯝꯕ ꯂꯣꯏꯈꯤꯗꯣꯔꯦꯕ ꯑꯗꯨꯗꯒꯤ ꯑꯗꯨ꯫ ꯑꯔꯣꯏꯕ ꯑꯣꯏꯅ ꯃꯗꯨ ꯁꯨꯝ ꯋꯥꯈꯟꯗꯣ ꯌꯥꯡꯅ ꯆꯠꯈꯤꯅꯕ ꯍꯥꯏꯅ ꯐꯪꯁꯟ ꯃꯆꯥ ꯑꯃ ꯇꯧꯁꯤꯒꯦꯅ ꯍꯥꯏꯅꯕꯅꯤ ꯑꯗꯣ ꯐꯪꯁꯟꯁꯦ ꯇꯧꯕꯒꯤ ꯑꯩꯈꯣꯏꯒꯤ ꯁꯤꯟꯕꯁꯦ ꯈꯟꯅꯕꯁꯦ ꯑꯁꯤꯁꯦ ꯀꯃꯥꯏꯅ ꯇꯧꯅ ꯍꯥꯏꯕꯗ ꯍꯥꯏ ꯑꯣꯖꯥꯒꯤꯁꯤ ꯑꯣꯖꯥꯒꯤꯁꯤꯅ ꯄꯔꯤꯈꯥ ꯂꯣꯏꯔꯀꯥꯟꯗ ꯇꯞꯅ ꯏꯪꯉ ꯇꯧꯌꯣ ꯍꯥꯏꯔꯤꯑꯕ ꯑꯗꯨꯗ ꯍꯥꯟꯅ ꯀꯩꯝꯇ ꯇꯧꯖꯔꯣꯏꯗꯕꯅꯦ ꯍꯌꯦꯡ ꯇꯥꯔꯤꯛ ꯇꯔꯥ ꯑꯩꯈꯣꯏꯒꯤꯁꯤꯗ ꯌꯥꯒꯗꯧꯕꯅꯦ ꯑꯗꯣ ꯑꯩꯁꯤ ꯀꯩꯅꯣ ꯇꯧꯋꯦꯅ ꯏꯔꯥꯡ ꯂꯩꯌꯦꯅ ꯀꯩꯈꯥ ꯀꯩꯀꯥ ꯂꯣꯏꯅ ꯃꯅꯤꯄꯨꯔꯤ ꯃꯍꯩ ꯂꯣꯏꯁꯪ ꯂꯣꯏꯅ ꯊꯤꯡꯉꯤꯗꯅ ꯉꯁꯤꯁꯦ ꯑꯗꯨꯗ ꯉꯁꯤ ꯊꯤꯡꯕꯁꯤꯗ ꯑꯩꯅ ꯉꯁꯤꯗꯤ ꯇꯧꯔꯔꯣꯏ ꯄꯩꯈꯥꯗꯣ ꯑꯗꯨ ꯉꯁꯤ ꯇꯧꯒꯗꯧꯕ ꯄꯩꯈꯥꯗꯣ ꯇꯥꯔꯤꯛ ꯇꯔꯥꯃꯥꯊꯣꯏꯗ ꯇꯧꯁ ꯍꯥꯏꯕ꯭ꯔꯥ ꯀꯩꯅꯣꯝ ꯍꯥꯏꯕ ꯃꯥꯜꯂꯤ ꯑꯗꯨꯗꯨꯒꯤ ꯑꯩꯗꯤ ꯈꯪꯗꯦ ꯑꯩꯗꯤ ꯆꯠꯂꯒ ꯋꯥꯔꯤ ꯁꯥꯟꯅꯕ ꯌꯥꯎꯗꯕꯅꯤꯅ ꯃꯣꯏꯅ ꯁꯁꯨꯝ ꯊꯥꯅꯔꯛꯄꯅꯦ ꯑꯗꯨ ꯋꯥꯔꯤ ꯁꯥꯟꯅꯔꯛꯄꯗ ꯌꯥꯎꯔꯛꯄꯅꯦ ꯑꯗꯨꯗꯣ ꯄꯥꯎ ꯇꯝꯅꯔꯛꯄ ꯑꯗꯨꯗ ꯃꯣꯏꯅ ꯍꯥꯏꯕꯒꯤ ꯃꯇꯨꯡꯏꯟꯅ ꯑꯗꯨꯃꯥꯏꯅ ꯇꯔꯥꯃꯥꯊꯣꯏꯗ ꯇꯧꯔꯒ ꯑꯗꯨꯒ ꯑꯗꯨꯃꯥꯏꯅ ꯐꯪꯁꯟ ꯑꯃ ꯇꯧꯕꯅ ꯍꯥꯏꯕꯗꯨꯅ ꯀꯩꯅꯣꯗ ꯇꯧꯁꯤ ꯇꯥꯔꯤꯛ ꯇꯔꯥꯃꯉꯥ ꯀꯨꯟ ꯑꯗꯨꯋꯥꯏꯗ꯫ ꯇꯔꯥꯃꯉꯥ ꯇꯔꯥ ꯇꯔꯨꯛ ꯑꯗꯨꯋꯥꯏꯗ ꯇꯧꯁꯦꯅ ꯍꯥꯏꯔꯥ ꯀꯔꯤꯅꯣꯝ ꯍꯥꯏꯕ ꯃꯥꯜꯂꯦ ꯑꯗꯨꯗ ꯑꯩꯈꯣꯏꯅ ꯐꯪꯁꯟꯗꯣ ꯇꯧꯅꯕꯅ ꯍꯣꯜ ꯑꯃ ꯅꯦꯛꯁꯤꯜꯂꯨꯔꯕ ꯑꯩꯈꯣꯏꯗꯣ ꯄꯩꯁꯥ ꯇꯤꯡꯗꯅ ꯑꯦꯄ꯭ꯂꯤꯀꯦꯁꯟꯗ ꯍꯥꯏꯖꯟꯗ ꯆꯤꯟꯗꯅ ꯇꯧꯔꯒ ꯅꯦꯛꯄ ꯂꯣꯏꯔꯕ ꯃꯇꯨꯡꯗ ꯑꯣꯖꯥ ꯒꯩꯅ ꯑꯗꯥꯏꯅ ꯇꯧꯁꯤꯅ ꯍꯥꯏꯔꯛꯄꯗꯣ ꯑꯗꯨꯗꯒꯤ ꯉꯥꯡꯅꯅꯤꯅ ꯆꯠꯈꯤꯕꯅꯦ꯫ ꯈꯪꯗꯦ ꯑꯣꯖꯥꯁꯤꯡꯁꯦ ꯑꯩꯈꯣꯏꯒꯤ ꯑꯩꯈꯣꯏꯅ ꯁꯤꯟꯂꯤꯗꯣ ꯋꯥꯅ ꯁꯤꯟꯖꯔꯤꯅꯤ ꯁꯥꯇ꯭ꯔ ꯀꯥꯡꯕꯨꯁꯤꯅ ꯑꯦ꯫ ꯁꯤꯃꯗꯤ ꯇꯧꯍꯟꯕꯤꯁꯤ ꯑꯗꯨ ꯄꯔꯤꯈꯥꯗꯣ ꯍꯥꯏꯗꯤ ꯌꯥꯔꯤꯕ ꯄꯔꯤꯈꯥꯅꯤ ꯇꯥꯔꯤꯛ ꯇꯔꯥ ꯑꯗꯨꯗꯥꯋꯥꯏꯗ ꯇꯧꯔꯁꯨ ꯌꯥꯔꯤꯕ ꯄꯔꯤꯈꯥꯅꯤ ꯑꯗꯨꯗꯥꯏꯗ ꯑꯣꯏꯅ ꯇꯧꯔꯒ ꯈꯣꯠꯂꯒ ꯀꯥꯏꯅ ꯈꯟꯅꯕꯤꯒꯗ꯭ꯔꯅ ꯍꯥꯏꯔꯒ ꯌꯥꯝꯅ ꯈꯪꯗꯦ ꯌꯥꯝ ꯊꯃꯣꯏ ꯄꯥꯟꯗꯕꯩ ꯇꯥꯏꯞꯇ ꯌꯥꯝꯅ ꯌꯥꯔꯣꯏꯅ ꯁꯤꯈꯥꯡ ꯈꯥꯡꯅ ꯂꯩꯕ ꯃꯥꯜꯂꯦ ꯑꯗꯨꯒꯤ ꯁꯥꯎꯅꯕ ꯃꯥꯜꯂꯦ ꯑꯗꯨꯒꯤ ꯁꯨꯝ ꯌꯦꯡꯉꯝꯃꯤꯉꯤ ꯑꯗꯨ ꯂꯥꯏꯔꯤꯛꯁꯨ ꯄꯥꯅꯤꯡꯗꯦ ꯃꯣꯏꯅ ꯑꯗꯨꯃꯥꯏꯅ ꯇꯧꯔꯛꯄꯁꯦ ꯑꯩꯈꯣꯏꯗ꯫ ꯁꯥꯇ꯭ꯔ ꯕꯤꯠꯁꯨ ꯍꯥꯠꯄ ꯍꯥꯏꯗꯨ ꯑꯣꯏ ꯑꯗꯨꯒ ꯈꯪꯗꯦ ꯑꯩꯈꯣꯏꯅ ꯕꯤꯠ ꯑꯩꯈꯣꯏꯗ ꯑꯗꯨꯃꯥꯏꯅꯅ ꯍꯟꯈꯤꯕꯅ ꯍꯥꯏꯕꯁꯦ ꯃꯣꯏꯗꯥ ꯈꯪꯗꯦ ꯗꯤꯄꯥꯔꯠꯃꯦꯟꯗꯨꯒꯤ ꯃꯥꯡꯖꯕꯁꯨ ꯑꯣꯏꯅꯤꯗꯅ
ꯍꯣꯏ ꯆꯨꯝꯃꯦ ꯑꯁ ꯑꯩꯁꯦ ꯑꯗꯨꯒꯤ ꯃꯇꯥꯡꯗꯅꯦ ꯋꯥ ꯌꯥꯝ ꯇꯥꯔꯤꯅꯦ ꯍꯥꯏꯗꯤ ꯑꯩꯈꯣꯏꯅ ꯃꯣꯏꯗꯨ ꯑꯗꯨꯃꯥꯏꯅ ꯍꯥꯏꯔꯛꯑꯦ ꯉꯔꯥꯡꯁꯨ ꯇꯝꯃꯛꯑꯦꯕ ꯀꯩꯅꯣꯗ ꯏꯃꯥꯟꯅꯕꯤ ꯑꯃꯅ ꯍꯣꯜꯗꯨ ꯄꯩꯁꯥꯁꯨ ꯍꯥꯏꯗꯤ ꯍꯣꯜꯗꯨꯃ ꯋꯥꯏꯅꯕ ꯍꯣꯠꯅꯕ ꯍꯥꯏꯁꯦ ꯍꯥꯏꯗꯤ ꯁꯤ ꯌꯨꯅꯤꯚꯔꯁꯤꯇꯤꯒꯤ ꯄ꯭ꯔꯣꯒꯥ꯭ꯔꯥꯝꯁꯦ ꯌꯥꯝꯅ ꯂꯩꯅꯕꯅꯤꯅ ꯌꯥꯝꯅ ꯆꯤꯜꯂꯦꯕ ꯑꯗꯒꯤ ꯑꯩꯈꯣꯏꯅ ꯐ꯭ꯔꯦꯁꯔꯁ ꯆꯪꯉꯛꯄ ꯀꯥꯟꯗꯁꯨ ꯐꯖꯅ ꯁꯤꯟꯕꯤꯈꯤꯕꯅꯤꯅ ꯃꯌꯥꯝꯅꯁꯨ ꯑꯗꯨꯗ ꯐꯖꯅ ꯁꯤꯟꯕꯤꯕꯗꯣ ꯄꯥꯝꯃꯦꯕ ꯑꯗꯩ ꯀ꯭ꯂꯥꯁꯔꯨꯝꯗ ꯇꯧꯔꯗꯤ ꯃꯌꯥꯝ ꯍꯥꯟꯅ ꯂꯩꯅꯔꯝꯃꯤ ꯕꯤꯠ ꯇꯣ ꯂꯩꯅꯔꯔꯣꯏ ꯑꯗꯒꯤ ꯐꯤꯖꯣꯜ ꯑꯍꯟꯕꯁꯨꯅꯦ ꯁꯦꯠꯅꯤꯡꯉꯣꯏꯕ ꯑꯩ ꯏꯁꯥꯐꯥꯎꯗꯅꯦ ꯁꯦꯠꯀꯦꯅ ꯂꯥꯡꯉꯝꯕꯗꯣ ꯍꯧꯖꯤꯛ ꯀ꯭ꯂꯥꯁꯔꯨꯝꯗ ꯇꯧꯅꯤ ꯍꯥꯏꯕꯗꯩ ꯁꯦꯠꯅꯤꯡꯗ꯭ꯔꯦꯕ ꯏꯆꯝ ꯆꯝꯅ ꯑꯗꯨꯝ ꯇꯣꯛꯑꯁꯤꯔꯐꯧ ꯈꯟꯖꯜꯂꯛꯑꯦꯕ ꯀꯩꯅꯣꯗꯣ ꯑꯣꯜꯂꯛꯄꯗꯒꯤ ꯑꯗꯨꯃꯥꯏꯅ ꯌꯥꯝꯅ ꯂꯩ ꯑꯗꯨꯒ ꯌꯥꯗ꯭ꯔꯥ ꯍꯥꯏꯅ ꯍꯥꯏꯕꯗꯤ ꯑꯩꯈꯣꯏꯒꯤ ꯀ꯭ꯂꯥꯁ ꯔꯤꯄ꯭ꯔꯖꯦꯟꯇꯦꯇꯤꯞ ꯑꯣꯏꯅꯤꯅ ꯊꯣꯛꯏꯕ ꯅꯨꯄꯥ ꯑꯗꯨꯁꯨ ꯃꯥꯁꯨ ꯃꯥꯁꯨ ꯐꯖꯅꯒ ꯉꯥꯡꯅꯗ꯭ꯔꯕ ꯕ ꯈꯪꯗꯦꯕ ꯀꯩꯅꯣꯒꯤ ꯋꯥꯔꯤꯁꯦ ꯁꯨꯝꯕꯩ ꯋꯥꯔꯤꯁꯦ ꯑꯩꯅ ꯍꯥꯏꯕꯗꯤ ꯃꯥꯅ ꯊꯣꯛꯅꯤ ꯍꯥꯏꯇꯥꯔꯒꯗꯤ ꯔꯦꯁꯄꯣꯟꯁꯤꯕꯤꯂꯤꯇꯤ ꯄꯨꯕꯗꯣ ꯇꯝꯃꯣ ꯍꯥꯏꯕ ꯃꯥꯗꯤ ꯑꯗꯨꯁꯨ ꯂꯩꯇꯦ ꯀꯥꯏꯗꯒꯤ ꯇꯥꯡ ꯇꯔꯥꯍꯨꯝꯗꯣꯏꯗ ꯇꯧꯁꯟꯅꯕ ꯍꯥꯏꯌꯦ ꯑꯗꯨꯗꯤ ꯁꯦꯅꯤꯌꯔꯁꯤꯡꯗꯣ ꯇꯥꯡ ꯇꯔꯥꯃꯉꯥ ꯇꯔꯥ ꯇꯔꯨꯛꯇꯣ ꯀꯩꯅꯣꯗꯣ ꯄꯔꯤꯈ꯭ꯌꯥꯗꯣ ꯄ꯭ꯔꯥꯛꯇꯤꯀꯦꯜ ꯂꯩꯅꯕꯅꯤꯅ ꯀꯅꯥꯝꯇ ꯌꯥꯎꯖꯨ ꯌꯥꯎ ꯕꯥꯔꯥꯔꯣꯏꯕ ꯑꯗꯩ ꯀ꯭ꯂꯥꯁ ꯔꯨꯝꯗ ꯇꯧꯅꯤ ꯍꯥꯏꯕꯩ ꯕꯤꯇꯍꯟꯕꯒ ꯍꯥꯏꯗꯤ ꯀꯩꯁꯨ ꯐꯖꯕ ꯑꯣꯏꯔꯔꯣꯏ ꯍꯥꯏꯕ ꯀꯩꯅꯣꯗꯣ ꯑꯗꯒꯤꯗꯤ ꯑꯃꯨꯛ ꯇꯥꯡ ꯇꯔꯥ ꯃꯉꯥꯗꯒꯤꯗꯤ ꯑꯃꯨꯛ ꯑꯩꯈꯣꯏꯒꯤ ꯀꯥꯂꯦꯟ ꯁꯨꯇꯤ ꯊꯥꯕꯗꯨꯅ ꯑ ꯖꯨꯂꯥꯏ ꯒ ꯇꯥꯡ ꯃꯉꯥ ꯐꯥꯎꯕ ꯊꯥꯔꯅꯤ ꯅꯨꯃꯤꯠ ꯀꯨꯟꯅꯤ ꯊꯥꯈ꯭ꯔꯅꯦꯕ ꯑꯗꯨ ꯂꯣꯏꯔꯒꯗꯤ ꯑꯩꯈꯣꯏꯒꯤ ꯁꯦꯃꯤꯁꯇꯔ ꯑꯦꯛꯖꯥꯝꯃꯨꯛ ꯂꯩꯔꯅꯤ ꯑꯗꯨꯗꯤ ꯀꯅꯥꯝꯇ ꯂꯥꯡꯅꯤꯡꯉꯔꯣꯏꯕ ꯑꯗꯨ ꯑꯩꯅ ꯍꯥꯏꯕꯗꯤ ꯄ꯭ꯔꯦꯛꯇꯤꯀꯦꯜꯗꯣ ꯈꯔ ꯌꯩꯊꯣꯛꯑꯒ ꯇꯧꯕ꯭ꯔꯥ ꯀꯩꯅꯣꯃ ꯇꯧꯔꯁꯨ ꯌꯥꯏ ꯅꯠꯇ꯭ꯔꯒꯅ ꯈꯪꯗꯦ ꯍꯥꯏꯗꯤ ꯑꯦꯛꯖꯥꯝꯅ ꯂꯨꯕꯅꯤꯅꯅꯦ ꯐꯤꯌꯔꯜ ꯁꯤꯟꯕꯤꯔꯅꯨ ꯑꯦꯛꯖꯥꯝ ꯑꯣꯏꯅ ꯊꯥꯖꯔꯒꯦꯁꯦ ꯍꯥꯏꯔꯛꯀꯅꯦꯕ ꯈꯪꯗꯦ ꯑꯗꯒꯤꯗꯤ ꯇꯧꯕꯗꯁꯨ ꯑꯃꯅ ꯑꯃꯗ ꯄꯥꯎ ꯍꯧꯨꯗꯣꯡꯅꯗꯕꯒꯤ ꯄꯥꯎꯁꯨ ꯌꯥꯝ ꯂꯩꯌꯦ ꯃꯤ ꯋꯥ ꯉꯥꯡꯅꯕꯕꯨꯗꯤ ꯅꯠꯇꯦꯀꯣ ꯑꯗꯨ ꯑꯣꯏꯇꯥꯔꯒꯁꯨ ꯌꯥꯝꯅ ꯂꯩ ꯑꯗꯨ ꯂꯩꯕꯗꯨ ꯑꯗꯨꯅ ꯑꯩꯈꯣꯏꯁꯦ ꯀꯩꯅꯣ ꯇꯧꯗꯕꯩ ꯇꯥꯏꯞꯇ ꯇꯧꯔꯛꯑꯦꯕ ꯎꯝ ꯌꯥꯎꯍꯟꯅꯤꯡꯗꯕꯗꯣ ꯑꯗꯨꯏ ꯇꯥꯏꯞꯇ ꯇꯧꯔꯛꯑꯦꯕ ꯅꯪꯗꯤ ꯀꯩꯝꯇ ꯈꯪꯉꯝꯃꯣꯏꯅꯦ ꯁꯤꯒꯨꯝꯕꯁꯦ ꯅꯪꯗꯤ ꯐꯣꯟ ꯅꯨꯡꯁꯦ ꯄꯥꯏꯗꯅ ꯈꯣꯠꯇꯅ ꯃꯌꯥꯝꯒꯤ ꯀꯩ ꯍꯥꯏꯅꯔꯤ ꯍꯥꯏꯕꯁꯦ ꯅꯪꯗꯤ ꯇꯥꯕ ꯃꯤ ꯅꯠꯇꯕꯅꯤꯅ ꯑꯗꯨꯒꯨꯝꯕꯗꯣ ꯀꯩꯝꯇ ꯈꯪꯉꯝꯃꯣꯏ ꯒ ꯂꯩ ꯑꯣꯏꯔꯝꯒꯅꯤ ꯌꯥꯅ ꯑꯩ ꯊꯪꯉꯦ
ꯍꯣꯏ ꯂꯩꯇ꯭ꯔꯗꯤ ꯀꯩꯅꯣ ꯑꯩꯗꯣ ꯈꯪꯗꯦ ꯑꯗꯨꯃꯥꯏꯅ ꯃꯣꯏꯅ ꯑꯗꯨꯃꯥꯏꯅ ꯋꯥꯔꯤ ꯁꯥꯟꯅꯕꯁꯦ ꯇꯥꯕꯗꯅꯦ ꯈꯪꯗꯦ ꯐꯤꯖꯤꯛꯁ ꯊꯥꯅꯕ ꯑꯣꯏꯇꯥꯥꯔꯒꯁꯨ ꯑꯩꯈꯣꯏꯅ ꯄꯥꯕꯁꯤꯗ ꯈꯪꯗꯦ ꯌꯥꯝ ꯅꯨꯡꯉꯥꯏꯇꯦꯕ ꯑꯗꯨꯃꯥꯏꯅ ꯊꯥꯅꯕꯁꯤ ꯌꯦꯡꯉꯒ ꯋꯥꯕꯗꯣ ꯌꯥꯝꯅ ꯑꯣꯏꯌꯦꯕ ꯃꯦꯁꯦꯁ ꯀꯩꯀꯥ ꯊꯥꯅꯕꯁꯦ ꯌꯥꯎꯁꯨ ꯌꯥꯎꯅꯤꯡꯗꯦ ꯄꯥꯁꯨ ꯄꯥꯅꯤꯡꯗꯦ ꯑꯗꯨꯅ ꯍꯥꯏꯗꯤ ꯌꯥꯎꯔꯤꯕ ꯍꯥꯏꯗꯨꯅꯤ ꯁꯨꯝ ꯃꯔꯨ ꯑꯣꯏꯕ ꯀꯩꯀꯥ ꯅꯣꯠꯁꯀꯨꯝꯕ ꯀꯩꯒꯨꯝꯕ ꯄꯤꯔꯛꯄꯒꯨꯝꯕꯗ ꯁꯨꯝ ꯈꯪꯍꯧꯅꯕ ꯑꯗꯒꯤ ꯅꯣꯇꯤꯁꯀꯨꯝꯕ ꯑ ꯊꯣꯛꯂꯛꯄ ꯈꯣꯠꯂꯛꯄꯗ ꯈꯪꯍꯧꯅꯕꯅ ꯑꯗꯨ ꯑꯣꯏꯗꯤ ꯃꯣꯏꯅ ꯑꯇꯩ ꯃꯆꯥ ꯃꯆꯥ ꯁꯥꯟꯅꯏ ꯃꯌꯥꯝꯗꯨꯗꯤ ꯀꯔꯤꯝ ꯈꯪꯕꯖꯥꯠ ꯅꯠꯇꯦꯗ ꯑꯩꯗꯤ ꯁꯨꯝ ꯍꯥꯞꯄꯤꯕ ꯑꯗꯨꯃ ꯌꯥꯎꯗꯕ ꯆꯞ ꯃꯥꯟꯅꯏ ꯄꯣꯠꯅꯤ ꯉꯔꯥꯡꯁꯨ ꯑꯗꯨꯝ ꯈꯪꯗꯦ ꯑꯩꯈꯣꯏꯒꯤ ꯑꯩꯈꯣꯏꯒꯤ ꯕꯦꯖꯀꯤ ꯃꯤꯈꯩꯁꯤꯁꯨ ꯂꯤꯡꯖꯦꯜ ꯑꯝꯇ ꯃꯥꯟꯅꯗꯦ ꯑꯗꯨꯅ ꯉꯔꯥꯡꯁꯨ ꯉꯔꯥꯡꯗ ꯅꯍꯥꯟꯒ ꯀꯩꯅꯣ ꯌꯥꯝ ꯈꯠꯅꯈꯤꯕꯅꯤ ꯃꯣꯏꯅ ꯐꯤꯔꯣꯜ ꯁꯦꯠꯄꯗ ꯈꯔ ꯑꯃꯅ ꯏꯆꯝ ꯆꯝꯅ ꯁꯦꯠꯁꯦꯅ ꯍꯥꯏꯅꯔꯒ ꯈꯔ ꯑꯃꯅ ꯑꯩꯈꯣꯏꯒꯤ ꯅꯥꯠꯀꯤ ꯑꯣꯏꯕꯦ ꯁꯗ ꯆꯠꯅꯤꯡꯉꯦ ꯈꯣꯠꯅꯤꯡꯉꯦꯅ ꯍꯥꯏꯅꯕ ꯃꯥꯂꯦ ꯑꯗꯨꯗꯒꯤ ꯄ꯭ꯔꯣꯒꯥꯝꯗꯨꯗ ꯇꯣꯉꯥꯟꯅ ꯁꯦꯅꯤꯌꯔꯈꯩꯗꯨꯣ ꯍꯥꯏꯗꯤ ꯋꯥꯈꯜꯗꯨꯗ ꯃꯣꯏꯅ ꯇꯣꯉꯥꯟꯅ ꯇꯥꯍꯟꯕ ꯍꯥꯏꯕꯗꯤ ꯋꯥꯈꯟꯗꯨ ꯑꯩꯈꯣꯏꯅ ꯐꯖꯕ ꯍꯦꯜꯂꯤ ꯀꯥꯏꯅ ꯈꯟꯍꯜꯂꯒ ꯍꯥꯏꯗꯤ ꯋꯥꯈꯟꯗ ꯌꯥꯝꯅ ꯅꯨꯡꯉꯥꯏꯅ ꯊꯥꯗꯣꯛꯈꯤꯅꯕ ꯀꯥꯏꯅ ꯍꯥꯏꯐꯦꯠꯇꯤ ꯄꯥꯔꯝꯃꯦ ꯑꯗꯨꯃꯥꯏꯅ ꯑꯗꯨꯝꯕꯗꯣ ꯑꯗꯨꯗ ꯁꯨꯝ ꯈꯅꯔꯛꯄꯗꯨꯗ ꯇꯟꯁꯤꯜꯂꯛꯑꯕ ꯄꯥꯗꯧꯕ ꯃꯣꯏꯁ ꯈꯪꯗꯦ ꯋꯥꯔꯤꯁꯦ ꯃꯤ ꯌꯥꯝꯕꯅꯤꯅ ꯋꯥ ꯌꯥꯝꯃꯤꯗꯅ ꯑꯗꯨꯅ ꯑꯃꯅ ꯑꯃ ꯍꯥꯏ ꯑꯃꯅ ꯑꯃ ꯍꯥꯏ ꯇꯧꯔꯒ ꯁꯨꯝ ꯈꯠꯅꯈꯠꯂꯛꯑꯦ ꯑꯗ ꯑꯩꯁꯨ ꯍꯥꯏꯦꯠ ꯈꯠꯅꯕꯗꯣ ꯌꯥꯎꯔꯝꯒꯦꯅ ꯈꯜꯂꯝꯕꯅꯦ ꯑꯗꯨ ꯈꯠꯅꯕ ꯇꯥꯗꯣꯏꯕ ꯈꯤꯇꯪ ꯑꯩꯗꯣ ꯌꯥꯎꯔꯨꯕꯗ ꯆꯤꯟꯒ ꯈꯔ ꯈꯪꯗꯦ ꯍꯧꯖꯤꯛ ꯏꯄꯥꯄꯤ ꯃꯄꯥꯒꯥꯡ ꯑꯉꯥꯡ ꯁꯥꯕꯩ ꯋꯥꯅꯤ ꯑꯗꯨꯃꯥꯏꯅ ꯃꯤꯒ ꯑꯣꯟꯁꯤꯟꯅꯔ ꯈꯨꯝꯅꯕꯁꯦ ꯆꯤꯟꯖꯦ ꯈꯥꯡꯖꯦ ꯉꯝꯖꯦꯕꯗꯨꯅ ꯃꯤꯅꯁꯨ ꯑꯩꯗꯣ ꯁꯛꯇꯨ ꯅꯨꯡꯁꯤꯗꯕ ꯃꯤꯗ ꯃꯥꯟꯈꯤ ꯑꯥꯟꯅꯗꯒꯤꯩ ꯈꯔ ꯈꯔ ꯃꯥꯟꯖꯔꯦ ꯑꯗꯨꯅ ꯋꯥ ꯉꯥꯡꯕ ꯈꯣꯠꯄꯗꯣ ꯍꯩꯇꯕꯅꯤꯅ ꯑꯩꯗꯣ ꯇꯨꯃꯤꯟꯅ ꯂꯩꯔꯝ ꯐꯔꯗꯤ ꯌꯥꯝ ꯍꯦꯡꯅ ꯂꯩꯔꯕ ꯅꯆꯗꯤ ꯌꯥꯎꯁꯜꯂꯨꯕꯗ ꯑꯩꯁꯨ ꯑꯗꯨꯝ ꯈꯠꯅꯕꯗꯣ ꯌꯥꯎꯗ꯭ꯔꯤꯕ ꯅꯨꯄꯤꯗꯧꯅ ꯑꯗꯨꯅ ꯑꯩ ꯇꯨꯃꯤꯟꯅ ꯂꯩꯌꯦ ꯉꯔꯥꯡ ꯑꯗꯨꯗꯒꯤ ꯅꯍꯥꯟꯒꯤ ꯑꯗꯨꯃꯥꯏꯅ ꯇꯧꯕꯗꯨꯗꯒꯤ ꯌꯦꯡꯗꯕꯗꯨꯅ ꯌꯦꯡꯗꯕꯗꯨꯅ ꯌꯦꯡꯗ꯭ꯔꯦ ꯑꯗꯣ ꯉꯁꯥꯏ ꯍꯥꯏꯐꯦꯠ ꯌꯦꯡꯉꯝꯕꯅꯦ ꯑꯃꯨꯛ ꯑꯗꯨꯁꯨ ꯀꯔꯤꯅꯣ ꯈꯔ ꯑꯃꯅ ꯈꯪꯗꯦ ꯐꯥꯒꯤ ꯑꯣꯏ ꯀꯔꯤ ꯑꯣꯏꯣꯏ ꯄꯪꯉꯥꯡ ꯉꯥꯡꯍꯧꯋꯤ ꯈꯔ ꯑꯃꯅ ꯌꯥꯝꯅ ꯂꯨꯝꯅ ꯂꯧꯔꯒ ꯉꯥꯡꯍꯧꯋꯤ ꯒ꯭ꯌꯥꯟ ꯇꯥꯗꯦ ꯑꯃꯒ ꯑꯃꯒ ꯃꯣꯠ ꯑꯝꯇ ꯃꯥꯟꯅꯍꯧꯗꯦ ꯑꯩ ꯇꯟꯅ ꯑꯗꯨ ꯊꯣꯛꯂꯛꯑꯕꯅꯤ ꯌꯦꯡꯗꯕꯤꯗ ꯍꯧꯖꯤꯛ ꯀꯔꯤ ꯍꯥꯏꯅꯔꯤꯕ ꯀꯣꯁꯨ ꯈꯪꯗꯦ ꯑꯩꯁꯦ ꯍꯌꯦꯡꯒꯤ ꯄꯔꯤꯈꯥ ꯂꯩꯔꯤꯁꯤꯅ ꯀꯔꯤ ꯁꯨꯃꯥꯏꯅ ꯇꯧꯕꯅꯣ ꯀꯔꯤꯅꯣ ꯀꯔꯤꯝ ꯈꯪꯗꯕꯅ ꯍꯧꯖꯤꯛ ꯂꯩꯔꯤꯁꯦ ꯅꯉꯣꯟꯗ ꯐꯣꯟ ꯇꯧꯔꯛꯏꯁꯦ ꯅꯉꯣꯟꯗꯒꯤ ꯑꯩꯁꯨ ꯈꯔ ꯈꯪꯁꯤꯔ ꯈꯔ ꯇꯥꯁꯤ ꯧꯁꯤ ꯀꯥꯅ ꯈꯜꯂꯕ ꯑꯣꯊꯔ ꯏꯅꯤ ꯍꯥꯏꯗꯤ ꯄꯥꯕꯗꯣ ꯇꯟꯕꯅꯤꯅ ꯑꯄꯥꯕ ꯅꯣꯏ ꯑꯣꯏꯅ ꯍꯥꯏꯔꯛꯄꯗꯨꯅ ꯁꯝꯃꯤꯗꯅ
ꯍꯣꯏ ꯅꯪꯕꯨꯗꯤꯅꯦ ꯑꯩꯅ ꯅꯪꯉꯣꯟꯗꯣ ꯈꯪꯅꯅꯦ ꯂꯣꯏꯅꯔꯕ ꯃꯤꯅꯦ ꯅꯪꯁꯦ ꯀꯅꯥꯅꯣ ꯀꯩꯅꯣ ꯈꯪꯉꯒ ꯂꯣꯏꯅꯔꯤꯅꯦ ꯈꯪꯉꯦ ꯅꯪꯅ ꯑꯗꯨꯃꯥꯏꯅ ꯆꯒꯠ ꯆꯒꯠ ꯌꯥꯎꯅꯤꯡꯉꯣꯏ ꯍꯥꯏꯕ ꯅꯪꯅ ꯑꯩꯉꯣꯟꯗ ꯀꯟꯕꯅ ꯆꯤꯟꯁꯤꯔꯑꯣ ꯀꯩꯗ ꯍꯥꯏꯔꯨꯔꯅꯤ ꯑꯩꯉꯣꯟꯗꯗꯤ ꯂꯦ ꯖꯤꯗꯨꯣ ꯃꯤꯒꯤ ꯃꯃꯥꯡꯗ ꯊꯣꯛꯑꯒꯗꯤ ꯀꯔꯤꯝꯅ ꯍꯥꯏꯕ ꯉꯝꯗꯦ ꯅꯪꯗꯣꯏꯒ ꯃꯤꯒ ꯈꯟꯅꯕꯗꯤ ꯉꯝꯃꯣꯏ ꯑꯩꯉꯣꯟꯗꯗꯤ ꯏꯁ ꯃꯃꯥꯗꯁꯨ ꯌꯥꯝꯅ ꯀꯜꯂꯦ ꯅꯪꯒꯤ ꯅꯆꯤꯟꯗꯣ ꯑꯇꯩꯗꯗꯤ ꯌꯥꯗ꯭ꯔꯦ ꯑꯩꯒ ꯃꯃꯥꯒꯗꯗꯤ ꯌꯥꯝꯅ ꯀꯜꯂꯦ ꯅꯪꯅꯆꯤꯟ ꯉꯥꯡꯅꯕ ꯉꯝꯖꯗꯣꯏꯅꯦ ꯑꯗꯣ ꯋꯥꯔꯤꯁꯦ ꯑꯗꯨꯃꯥꯏꯅ ꯇꯧꯕ ꯑꯗꯨꯒꯤ ꯐꯤꯖꯣꯜꯗꯣ ꯑꯗꯨꯗꯣ ꯅꯥꯀꯟ ꯑꯅꯤꯃꯛ ꯆꯨꯝꯃꯤꯗꯅ ꯑꯃꯔꯣꯝꯗ ꯍꯥꯏꯕꯗꯤ ꯑꯩꯈꯣꯏꯒꯤ ꯁꯤꯅꯤꯌꯔꯈꯩꯗꯣ ꯃꯣꯏꯗꯣ ꯇꯣꯉꯥꯟꯅ ꯇꯥꯅꯕ ꯇꯣꯉꯥꯟꯅ ꯐꯖꯅꯕ ꯄꯨ ꯇꯧꯁꯦ ꯍꯥꯏꯕꯗꯨꯁꯨ ꯆꯨꯝꯃꯤ ꯑꯗꯒꯤ ꯍꯣꯜ ꯑꯆꯧꯕꯗ ꯇꯧꯗꯣꯔꯤꯅꯤꯅ ꯑꯩꯈꯣꯏꯁꯨ ꯀꯆꯟꯅ ꯆꯦꯠꯁꯦ ꯍꯥꯏꯕꯗꯣꯥꯏ ꯀꯦꯅꯤꯃꯛ ꯆꯨꯝꯃꯦꯕ ꯃꯥꯒꯤ ꯃꯥꯒꯤ ꯋꯥꯈꯜꯂꯣꯟꯗ ꯂꯥꯟꯕ ꯅꯠꯇꯕꯅꯤꯅꯅꯦ ꯑꯩꯁꯨ ꯌꯦꯛꯐꯝꯗꯣ ꯈꯪꯗ꯭ꯔꯦ ꯑꯩꯒꯤ ꯑꯣꯏꯅ ꯄꯥꯝꯖꯕꯗꯤ ꯑꯩꯈꯣꯏꯗꯣ ꯈꯔ ꯆꯝꯅ ꯁꯦꯠꯄꯅ ꯑꯗꯨꯝ ꯄꯥꯝꯖꯩꯑꯕ ꯋꯥꯈꯟꯁꯦ ꯑꯗꯣ ꯑꯩꯗꯤ ꯑꯗꯨꯗꯗꯤ ꯈꯤꯇꯪ ꯍꯦꯟꯅ ꯌꯥꯅꯤꯡꯕꯒꯤ ꯃꯑꯣꯡꯗꯤ ꯂꯩ ꯑꯗꯨꯒ ꯑꯃꯗꯨꯁꯨ ꯑꯩ ꯂꯥꯜꯂꯦꯅꯦ ꯍꯥꯏꯔꯣꯏꯕ ꯆꯨꯝꯃꯦ ꯑꯗꯩꯗꯤ ꯋꯥꯔꯤꯁꯦ ꯌꯥꯝꯅ ꯂꯩꯈ꯭ꯔꯤꯁꯦ ꯅꯪꯗꯤ ꯈꯪꯉꯝꯃꯔꯣꯏ ꯑꯩ ꯂꯤꯔꯛꯈꯤꯦꯁꯦ ꯍꯧꯕꯗꯒꯤꯩ ꯂꯣꯏꯕꯛ ꯍꯧꯔꯛꯄꯗꯒꯤꯩꯅꯦ ꯃꯣꯏ ꯑꯅꯤ ꯑꯍꯨꯝꯁꯤꯅ ꯇꯧꯔꯒ ꯆꯨꯖꯥ ꯆꯨꯖꯥ ꯇꯧꯔꯒ ꯃꯌꯥꯝꯁꯦ ꯄꯨꯂꯞ ꯍꯥꯏꯗꯤ ꯑꯃꯁꯨ ꯑꯃꯁꯨ ꯏꯈꯪ ꯈꯪꯅꯔ ꯁꯤꯟꯕꯗꯣ ꯑꯣꯏ ꯍ ꯋꯥꯏꯕꯒꯤ ꯃꯇꯥꯡꯁꯦ ꯁꯤꯁꯨ ꯀꯅꯥꯝ ꯈꯪꯗ꯭ꯔꯦ ꯃꯣꯏ ꯊꯣꯛꯄ ꯃꯣꯏ ꯅꯤ ꯄꯨꯂ ꯍꯥꯏꯔꯨꯔꯦ ꯍꯥꯏꯔꯨꯔꯁꯨ ꯀꯅꯥꯝ ꯈꯪꯗꯦ ꯇꯥꯡꯁꯤꯁꯨ ꯃꯣꯏꯅ ꯂꯦꯞꯄꯝꯃꯦ ꯁꯤꯗ ꯇꯧꯅ ꯍꯥꯏꯕꯁꯤꯁꯨꯅꯦ ꯁꯀꯨꯜ ꯀꯥꯗꯕ ꯀ꯭ꯂꯥꯁ ꯂꯥꯛꯇꯕ ꯃꯤ ꯑꯃꯇ ꯈꯪꯂꯝꯝꯃꯣꯏ ꯑꯩꯅꯕꯨꯟꯅ ꯆꯠꯇ꯭ꯔꯁꯨ ꯈꯔ ꯀꯃꯥꯏꯅ ꯇꯧꯔꯒꯦ ꯑꯗꯨ ꯑꯗꯥꯅ ꯍꯪꯕꯒꯤꯅꯦ ꯈꯔ ꯈꯪꯕꯩ ꯋꯥꯅꯤ ꯃꯣꯏ ꯑ ꯆꯦꯟꯕ ꯑꯃꯅꯤꯅ ꯑꯗꯨꯝ ꯇꯧ ꯂꯩꯌꯦ ꯑꯗꯒꯤꯗꯤ ꯑꯩꯈꯣꯏꯁꯨꯦ ꯌꯥꯎꯁꯜꯂꯨꯒꯗꯕꯗꯣ ꯃꯣꯏꯒꯤ ꯃꯑꯣꯡꯗꯨꯅ ꯌꯥꯎꯅꯤꯡꯗ꯭ꯔꯦꯕ ꯑꯗꯩꯗꯤ ꯃꯣꯏꯒꯤ ꯑꯩꯈꯣꯏꯒꯤ ꯁꯦꯅꯤꯌꯔꯈꯩꯒꯤ ꯕꯤꯌꯣꯟ ꯅꯕ ꯈꯣꯠꯄ ꯑꯗꯒꯤꯗꯤ ꯀꯩꯅꯣꯈꯩꯗ ꯆꯪꯉꯒ ꯑꯩꯈꯣꯏꯒꯤ ꯒꯤꯞꯇ ꯐꯣꯇꯣꯗꯣ ꯄꯨꯜꯂꯞ ꯀꯥꯞꯄꯒ ꯄꯤꯁꯦꯅ ꯍꯥꯏꯅꯩꯌꯦꯕ ꯑꯗꯨꯩ ꯐꯣꯇꯣ ꯀꯥꯞꯁꯦ ꯈꯣꯠꯁꯦꯅ ꯍꯥꯏꯌꯦꯕ ꯁꯤꯒꯨꯝꯕꯁꯦ ꯍꯥꯏꯔꯒꯗꯤ ꯄꯨꯜꯂꯞ ꯆꯪꯗꯕꯤꯗ ꯀꯩꯅꯣ ꯇꯧꯕꯒꯤ ꯇꯥꯏꯞꯇ ꯇꯧꯔꯦꯕ ꯃꯣꯏ ꯃꯣꯏ ꯈꯛꯇ ꯇꯧꯕꯒꯤ ꯇꯥꯏꯞꯇ ꯑꯗꯣ ꯑꯩ ꯁꯤꯒꯤ ꯋꯥꯔꯤꯁꯦ ꯂꯤꯔꯒ ꯂꯩꯔꯗꯤ ꯅꯦ ꯅꯪ ꯂꯥꯏꯔꯤꯛ ꯑꯝꯇ ꯄꯥꯔꯔꯣꯏ ꯑꯩꯅ ꯍꯥꯏꯅꯤꯡꯉꯤꯁꯦ ꯅꯪꯗꯣ ꯂꯥꯏꯔꯤꯛꯇꯣ ꯄꯥꯊꯣꯛꯎꯔꯣ ꯁꯤꯒꯤ ꯋꯥꯔꯤꯁꯦ ꯍꯌꯦꯡ ꯄꯔꯤꯈ꯭ꯌꯥ ꯂꯣꯏꯔꯒꯅꯦ ꯐꯖꯅ ꯁꯥꯟꯅꯔꯁꯤꯦ ꯌꯥꯏꯗꯅ ꯋꯥꯔꯤꯁꯤꯗꯤ ꯀꯣꯟꯕ ꯌꯥꯏ ꯑꯦꯛꯖꯥꯝꯗꯨꯗꯤ ꯀꯣꯟꯕ ꯌꯥꯗꯦꯕ ꯂꯥꯏꯔꯤꯛꯇꯣ ꯐꯖꯅ ꯄꯥꯔꯣꯀꯣ ꯑꯩ ꯊꯝꯅꯕ ꯇꯧꯔꯒꯦ
ꯁꯝꯅꯕ ꯇꯧꯔꯣ ꯑꯩꯁꯨ ꯄꯥꯔꯒꯦ ꯅꯪꯁꯨ ꯄꯥꯎꯈꯣ ꯍꯌꯦꯡꯗꯣ ꯑꯦꯛꯖꯥꯝ ꯃꯥꯏ ꯄꯥꯛꯅ ꯐꯖꯅ ꯇꯧꯁꯤ
ꯍꯣꯏ ꯊꯝꯃꯦ ꯊꯝꯃꯦ ꯊꯝꯃꯦ
ꯎꯝ